ꯍꯜꯂꯣ
ꯇꯥꯏꯀꯣ
ꯇꯥꯏꯌꯦ
ꯅꯪꯁꯦ ꯀꯔꯤꯒꯤꯅꯣ ꯉꯥꯏꯕ ꯉꯝꯗꯕ꯭ꯔꯣ
ꯑꯁ ꯅꯪꯕꯨ ꯋꯥꯔꯤ ꯌꯥꯝ ꯁꯥꯅꯤꯡꯕꯒꯤꯀꯣ
ꯑꯣ ꯑꯗꯨꯒꯤ ꯑꯣꯏꯔꯝꯒꯅꯤ ꯑꯣ ꯑꯣ
ꯃꯥꯅꯦ ꯃꯥꯅꯦ ꯅꯪꯒꯤ ꯈꯣꯟꯖꯦꯜ ꯇꯥꯕꯗ ꯑꯩꯒꯤ ꯊꯝꯃꯣꯏꯁꯦ ꯑꯁ ꯌꯥꯝ ꯄꯦꯜꯂꯦꯅꯦ ꯆꯥꯛ ꯆꯥꯗ꯭ꯔꯁꯨ ꯌꯥꯔꯦꯅꯦ ꯑꯁ
ꯑꯍꯣ ꯆꯥꯔꯅꯣ ꯑꯗꯨꯗꯤ ꯑꯗꯨꯗꯤ ꯅꯨꯃꯤꯠ ꯑꯃ ꯑꯃ ꯑꯅꯤꯗꯤ ꯆꯥꯏ ꯑꯁ ꯅꯪ ꯆꯥꯛꯀ ꯏꯟꯖꯥꯡꯒ ꯄꯩꯁꯥ ꯁꯦ
ꯍꯣꯏꯅꯦ ꯅꯪ ꯆꯥꯛ ꯆꯥꯕ ꯃꯇꯝ ꯇꯥꯔꯗꯤ ꯅꯪꯉꯣꯟꯗ ꯋꯥꯔꯤ ꯁꯥꯔꯒꯦ ꯑꯗꯨꯒ ꯄꯨꯛ ꯊꯜꯂꯒꯦ
ꯀꯨꯏꯅꯁꯨ ꯊꯜꯂꯅꯤ ꯑꯩꯕꯨ ꯀꯣꯜ ꯇꯧꯔꯛꯀꯦꯀꯣ ꯑꯁ ꯆꯥꯛꯀꯣꯕ ꯆꯥꯔꯗꯤ
ꯑꯩꯕꯨ ꯋꯥꯔꯤ ꯁꯥꯕ ꯐꯪꯕꯒꯤ ꯅꯪꯁꯨ ꯌꯥꯝ ꯍꯔꯥꯎꯕ ꯃꯥꯜꯂꯦꯗ
ꯍꯔꯥꯎꯕꯅ ꯑꯩꯗꯤ ꯂꯣꯏꯔꯦ ꯄꯣꯛꯈꯥꯏꯒꯗꯧꯔꯦ ꯍꯔꯥꯎꯕꯒꯤ
ꯌꯥꯝ ꯐꯩꯅꯦ ꯑꯗꯨꯗꯤ
ꯍꯣꯏ ꯐꯥꯕꯅꯦ ꯐꯥꯕꯒꯤ ꯇꯧꯔꯥꯛꯄꯅꯦ ꯀꯩꯅꯣ ꯐꯥꯗ꯭ꯔꯗꯤ ꯇꯧꯔꯛꯑꯌꯦ ꯇꯧꯔꯛꯑꯔꯣꯏ ꯐꯥ ꯑꯗꯨꯗꯤ ꯀꯔꯤ
ꯀꯦꯗꯧꯔꯤꯅꫭ
ꯑꯩꯗꯤ ꯑꯗꯨꯝ ꯐꯃꯨꯡꯗ ꯐꯝꯃꯥꯒ ꯂꯥꯛꯑꯦ
ꯆꯥꯛꯇꯤ ꯆꯥꯔꯕꯣ
ꯆꯥꯛꯇꯤ ꯆꯥꯔꯦ ꯉꯁꯥꯏꯗꯒꯤ ꯆꯥꯔꯨꯕꯅꯦ ꯄꯨꯡ ꯃꯄꯥꯟꯗ ꯃꯄꯥꯟꯗ ꯅꯣꯏꯗꯤ ꯆꯥꯗ꯭ꯔꯤꯕꯣ ꯑꯩꯠꯇ ꯆꯥꯈ꯭ꯔꯦ ꯑꯩꯠꯇ
ꯑꯣ
ꯄꯨꯡ ꯑꯏꯠꯇ ꯆꯥꯔꯦ ꯍꯥꯏꯕ ꯅꯣꯏꯗꯤ ꯆꯥꯔꯕꯣ
ꯆꯥꯗ꯭ꯔꯤꯗ ꯍꯧꯖꯤꯛ ꯊꯣꯡꯔꯤꯌꯦ
ꯀꯔꯤ ꯌꯦꯟꯁꯥꯡ ꯊꯣꯡꯕ
ꯉꯔꯥꯡꯒꯤ ꯆꯥꯔꯅꯤ
ꯑꯁ
ꯅꯍꯥꯟ ꯅꯨꯡꯗꯥꯡꯗꯨ ꯌꯦꯟꯁꯥꯡ ꯌꯥꯝ ꯍꯥꯎꯕ
ꯑꯣ ꯑꯗꯨ ꯅꯨꯡꯗꯥꯡꯒꯤ ꯏꯟꯖꯥꯡ ꯍꯥꯏꯔꯗꯤ ꯒꯤꯌꯥꯟ ꯇꯥꯕꯗꯣ ꯀ ꯅꯣ ꯍꯥꯏꯔꯒ ꯑꯗꯨ ꯅꯣꯏꯁꯨ ꯇꯥꯎꯕ꯭ꯔꯣ ꯀꯔꯤ ꯏꯟꯖꯥꯡꯅꯣ ꯍꯦ ꯍꯣꯏ ꯅꯨꯡꯗꯥꯡꯒꯤ ꯏꯟꯁꯥꯡ ꯍꯣꯏ ꯅꯨꯡꯗꯥꯡꯒꯤ ꯌꯦꯟꯁꯥꯡ ꯆꯥꯏꯌꯦ ꯍꯥꯏꯔꯗꯤ ꯑꯗꯨꯨꯝ ꯒꯤꯌꯥꯟ ꯇꯥꯕꯗꯣ
ꯍꯅꯦ ꯍꯥꯎ ꯍꯥꯎ ꯍꯋꯥꯃꯥꯟ ꯇ
ꯍꯩ
ꯐꯁ
ꯌꯥꯝ ꯐꯥꯏꯅ ꯑꯩꯈꯣꯏ ꯉꯁꯤ ꯕꯖꯥꯔ ꯊꯣꯛꯀꯦꯅ
ꯅꯪꯁꯦ ꯅꯪ ꯑꯩꯁꯦ ꯅꯉꯣꯟꯗ ꯈꯪꯗꯕ ꯑꯗꯨ ꯀꯌꯔꯗ ꯀꯌꯔꯗ ꯌꯥꯎꯕꯗꯨꯔ
ꯅꯠꯇꯦ ꯅꯠꯇꯦ꯫ ꯆꯔꯁꯒ ꯄꯥꯛꯅ ꯀꯗꯗꯤ
ꯑꯣ ꯑꯗꯨ ꯅꯍꯥꯟ ꯑꯩ ꯀꯨꯀꯥꯔ ꯂꯧꯕꯥ ꯂꯥꯛꯄꯗꯣ
ꯑꯗ ꯅꯠꯇꯦꯗꯨꯁꯨ ꯅꯠꯇꯦ ꯅꯍꯥꯟ ꯑꯩꯈꯣꯏ ꯆꯔꯠꯁ ꯇꯥ ꯂꯩꯔꯛꯀꯥꯟꯗ ꯅꯪ ꯀꯣꯜ ꯇꯧꯔꯛꯑꯦ ꯀꯨꯀꯔ ꯂꯧꯕꯒꯤꯅꯤꯅꯦ ꯑꯁ ꯑꯗꯨꯗꯤ ꯑꯩꯈꯣꯏ ꯆꯥꯛ ꯆꯥꯕ ꯐꯥꯉꯥꯔꫭꯏ ꯅꯪꯁꯨ ꯀꯩꯅꯣ ꯃꯤꯒꯤ ꯆꯥꯛ ꯆꯥꯕ ꯃꯇꯝꯗ ꯀꯨꯀꯔ ꯂꯥꯎꯒꯦ ꯍꯥꯏꯕꯗꯣ ꯅꯪꯒꯤ ꯑꯣꯏꯔꯁꯨ
ꯃꯤ ꯑꯣ ꯅꯠꯇꯦ ꯃꯥ ꯍꯥꯏꯔꯛꯇꯕꯒꯤꯅꯦ ꯑꯗꯨꯒ ꯅꯣꯏ ꯍꯥꯏꯔꯝꯂꯗꯤ ꯑꯩ
ꯀꯈꯣꯏꯗꯤꯟ ꯆꯥꯔꯖ ꯃꯅꯨꯡꯗ ꯅꯣꯛꯂꯒ ꯑꯩꯈꯣꯏ ꯑꯅꯤꯗꯤ ꯂꯩꯔꯝꯃꯦ ꯑꯗꯨꯗ ꯅꯪꯅ ꯇꯧꯔꯛꯄ ꯀꯥꯟꯗ ꯑꯁ ꯑꯩꯈꯣꯏ ꯀꯃꯥꯏꯅ ꯆꯥꯛ ꯆꯔꯔꯅꯤ
ꯑꯩꯁꯨ ꯆꯥꯛ ꯆꯥꯗꯕ ꯀꯨꯏꯕꯒꯤꯀꯣ
ꯑꯣ
ꯅꯣꯏꯅ ꯑꯩꯒꯤ ꯀꯨꯀꯔ ꯂꯧꯕꯒꯤ ꯀꯩꯁꯨ ꯆꯥꯛ ꯆꯗ꯭ꯔꯤꯌꯦ
ꯎꯝ
ꯌꯥꯝ ꯀꯨꯏꯔꯦ ꯆꯥꯗꯕ
ꯑꯁ ꯑꯗꯨꯏꯗꯤ ꯀꯔꯝꯒꯅꯤ ꯕꯣꯜꯗꯤ ꯕꯣꯜꯗꯤ ꯌꯦꯡꯉꯦ ꯅꯣꯏ ꯅꯣꯏ ꯅꯪꯁꯨ ꯌꯥꯎꯋꯦ ꯍꯥꯏ
ꯍꯣꯏꯅꯦ
ꯑꯗꯨꯗ ꯑꯗꯨꯅꯦ ꯑꯩꯈꯣꯏꯒꯤ ꯀꯨꯀꯥꯔ ꯍꯥꯡꯕꯗꯣꯅ ꯍꯥꯏꯌꯦ
ꯑ ꯅꯨꯃꯤꯠꯇꯣ ꯏꯃꯥꯟꯅꯕ ꯃꯣꯏ ꯀꯩꯅꯣ ꯃꯤ ꯃꯌꯥꯝ ꯂꯥꯏꯕ ꯑꯗꯨꯒꯤ ꯑꯩꯁꯨ ꯏꯃꯥꯔꯖꯦꯟꯁꯤꯒꯤ ꯂꯧꯕꯅꯦꯗ
ꯑꯣ ꯑꯣ ꯍꯣꯏꯁ ꯑꯗꯨꯒꯤ ꯅꯨꯃꯤꯠꯇ ꯆꯥꯛ ꯆꯥꯃꯤꯟꯅꯕ ꯑꯗꯨꯒꯤ
ꯅꯣꯏ ꯀꯨꯛꯀꯥꯔꯗꯤ ꯀꯥꯏꯗ ꯊꯝꯒꯦ ꯌꯣꯟꯊꯣꯛꯈ꯭ꯔꯕꯣ ꯑꯦ ꯌꯥꯝ ꯂꯥꯞꯃ ꯆꯠꯂꯦꯍꯦ ꯅꯣꯏ ꯀꯨ
ꯑꯗꯨꯅꯤ ꯍꯣꯏ ꯑꯗꯨꯝ ꯃꯥꯁꯨ ꯀꯣꯏꯕ ꯆꯠꯄꯅꯤ ꯀꯩꯅꯣ ꯑꯩꯈꯣꯏ ꯆꯠꯄ
ꯑꯗꯨꯗꯤ ꯀꯩꯅꯣ ꯑꯩꯈꯣꯟꯒꯤ ꯃꯃꯥꯟꯅꯕꯤ ꯀ꯭ꯌꯔꯗ ꯌꯥꯎꯕꯗꯣ
ꯍꯣꯏ
ꯑꯗꯨ ꯑꯣꯏꯕ꯭ꯔꯥ ꯈꯟꯕꯅꯦ
ꯑꯣ ꯑꯗꯨ ꯑꯣꯏꯔꯗꯤ ꯍꯔꯥꯎꯋꯦ ꯍꯥꯏꯕ꯭ꯔꯣ
ꯑꯗꯨꯒ ꯑꯩꯅ ꯀꯩꯅꯣ ꯅꯠꯇꯦ ꯑꯩꯈꯣꯏꯗꯤ ꯈꯪꯅꯕꯀꯣ ꯑꯗꯨꯝ ꯗꯥꯏꯂꯣꯛ ꯑꯗꯨꯝ ꯀꯥꯞꯄꯅꯤꯗ
ꯍꯣꯏ ꯍꯣꯏ
ꯑꯁ ꯍꯧꯖꯤꯛꯇꯤ ꯍꯣꯏ ꯅꯦ
ꯑꯗꯨꯒꯤꯗꯤ ꯑꯩꯗꯤ ꯅꯣꯛꯅꯤꯡꯕ ꯅꯪꯕꯣ ꯑꯩꯈꯣꯏꯒ ꯆꯞ ꯃꯥꯟꯅꯏꯗꯗꯤ ꯂꯧꯛꯇꯦ ꯑꯩꯈꯣꯏ
ꯚꯤ ꯚꯤ ꯚ ꯍꯥꯏꯕꯀꯣ ꯑꯗꯨ ꯑꯩꯗꯤ ꯅꯣꯏꯒꯤ ꯁꯥꯛꯇꯣ ꯈꯪꯗꯕ ꯃꯉꯣꯟꯗꯁꯨ ꯁꯥꯕꯨꯗꯤ ꯁꯥꯗꯦꯗ ꯋꯥꯔꯤ
ꯑꯣ
ꯑꯗꯨ ꯑꯣꯏꯔꯁꯨ ꯑꯩꯈꯣꯏꯗꯤ ꯑꯗꯨꯝ ꯈꯪꯅꯕꯅꯤꯅ
ꯑꯩꯒꯤ ꯁꯥꯛꯇꯗꯤ ꯃꯥꯜꯂꯣꯏ ꯅꯪꯅ ꯇꯂꯣ ꯀ ꯇꯥꯎꯅꯤ ꯍꯥꯏꯕꯗꯣ ꯌꯦꯡꯕꯈꯥꯛꯗꯦ ꯑꯁ ꯀꯔꯤ ꯍꯥꯏꯗ꯭ꯔꯥ ꯃꯤ ꯌꯥꯝ ꯆꯥꯝꯕ ꯃꯥꯜꯂꯦꯗ ꯑꯩꯗꯤ
ꯑꯗꯨꯒ ꯗꯤꯜꯍꯧꯅ ꯌꯥꯝ ꯀꯥꯞꯄ꯭ꯔꯥ
ꯀꯞꯄ ꯅꯥꯗꯦ ꯑꯩꯈꯣꯏꯒꯤ ꯃꯁꯦꯟꯇ ꯍꯥꯏꯕꯅꯤꯗ ꯃꯤꯉꯣꯟꯗꯗꯤ ꯇꯥꯎꯔꯛꯇꯦ ꯈꯪꯗꯕ ꯃꯤꯗꯤ ꯏꯀꯥꯏ ꯍꯥꯏꯗꯤ
ꯑꯁꯤꯗ ꯍꯥꯟꯅ ꯋꯥꯔꯤ ꯁꯥꯕ ꯅꯨꯃꯤꯠꯇꯣ ꯑꯍꯥꯟꯕꯗꯗꯤ ꯑꯁ ꯀꯔꯤ ꯍꯥꯏꯁꯤꯔꯥ ꯌꯥꯝꯅ ꯀ꯭ꯔꯤꯡ ꯇꯧꯋꯕ
ꯑ ꯑꯍꯥꯟꯕꯗ ꯅꯃꯥꯟ ꯂꯝꯕꯤꯗ ꯋꯥꯔꯤ ꯁꯥꯕꯅꯦ ꯃꯣꯏꯅ ꯑꯁ ꯌꯥꯝꯅ ꯏꯀꯥꯏꯕ ꯅꯣꯏꯗꯤ ꯄ꯭ꯔꯣ ꯂꯩꯔꯝꯒꯅꯤꯗ
ꯀꯔꯤ ꯀꯔꯤꯗ ꯀꯔꯤꯗ ꯄ꯭ꯔꯣ ꯑꯣꯏꯒꯅꯤ ꯍꯥꯏꯕ꯭ꯔꯣ ꯄ꯭ꯔꯦꯡ ꯇꯥꯎꯕꯗ
ꯅꯠꯇꯦ ꯁꯤꯗ ꯋꯥꯔꯤ ꯁꯥꯕꯗꯣ
ꯑꯣ ꯑꯣ ꯇꯥꯎꯔꯦꯗ ꯑꯩꯗꯤ ꯑ ꯃꯤꯉꯣꯟꯗ ꯇꯧꯔꯛꯁꯦ ꯑꯩꯒꯤ ꯏꯃꯥꯅꯄꯤ ꯑꯗꯨꯒ ꯅꯨꯄꯥ ꯑꯃ ꯂꯩꯌꯦ ꯑꯩꯅ ꯇꯧꯔꯛꯦ ꯌꯥꯝ ꯇꯣꯏꯅ ꯇꯧꯔꯛꯄꯀꯣ ꯑꯗꯨ ꯃꯥꯗꯤ ꯇꯨꯝꯕ ꯃꯥꯜꯂꯦ
ꯏꯃꯥꯟꯅꯕꯗꯁꯨ ꯇꯧꯋꯦ ꯍꯥꯏꯕꯅꯦ
ꯉꯔꯥꯡ ꯇꯥꯎꯋꯦ
ꯏꯃꯥꯟꯅꯕ ꯏꯕꯥꯅꯤ ꯕꯣꯜ ꯌꯦꯡꯃꯤꯟꯅꯕꯗꯣ ꯑꯗꯨ ꯑꯣꯏꯕ꯭ꯔꯥ ꯅꯪ ꯅꯪ ꯅꯪꯁꯨ ꯕꯣꯜ ꯌꯦꯡꯅꯕ ꯂꯥꯛꯄ꯭ꯔꯥ
ꯌꯦꯡꯕ ꯂꯥꯛꯑꯦ
ꯑꯣꯍꯣ
ꯑꯗꯨꯗꯤ ꯑꯩ ꯏꯟꯚꯤꯖꯤꯕꯜ ꯑꯣꯏꯕꯔꯣ ꯎꯗꯣꯏꯔꯤꯁꯦ
ꯈꯪꯗ꯭ꯔꯦ ꯃꯤ ꯑꯍꯨꯝꯕꯨꯗꯤ ꯂꯥꯛꯑꯦ ꯍꯣꯏ
ꯅꯪ ꯈꯥꯡꯗꯕ ꯅꯨꯄꯤꯗꯨꯅꯦ ꯑꯗꯨꯗꯤ ꯑꯅꯤꯗꯤ ꯈꯥꯡꯉꯦꯗꯅ ꯈꯥꯡꯗꯕ ꯅꯨꯄꯤꯅꯦ
ꯑꯣ
ꯉꯔꯥꯡ ꯉꯔꯥꯡ ꯅꯪꯒꯤꯟ ꯍꯣꯏ ꯑꯗꯨꯗ ꯇꯧꯔꯛꯑꯦ ꯉꯔꯥꯡ ꯑꯩꯅ ꯇꯧꯁꯦ ꯍꯥꯏꯕꯉꯅꯤꯗ
ꯃꯥꯒꯤꯁꯨ ꯌꯥꯝ ꯂꯩꯔꯝꯒꯅꯤ
ꯃꯥꯗꯤ ꯑꯅꯤꯈꯛꯇ ꯂꯥꯛꯑꯦ ꯍꯥꯏꯌꯦ
ꯀꯨꯟꯊ꯭ꯔꯥ ꯁꯨꯅꯕ ꯋꯥꯠꯂꯝꯒꯅꯤ
ꯎ
ꯏꯕꯥꯅꯤ ꯉꯔꯥꯡ ꯄꯨꯡ ꯑꯍꯨꯝꯐꯥꯎ ꯇꯨꯝꯃꯦ
ꯑꯣ ꯍꯣꯏ ꯍꯥꯏꯔꯥꯛꯑꯦ ꯑꯗꯣ ꯀꯨꯏꯅ ꯇꯨꯝꯃꯦ ꯑꯗꯨꯗꯤ ꯈꯪꯅꯕꯒꯤꯀꯣ ꯑꯗꯨ ꯅꯨꯄꯥꯗꯤ ꯈꯪꯉꯩꯦ ꯑꯩꯈꯣꯏꯒ ꯑꯗꯨꯒꯤꯅꯤ
ꯌꯥꯝ ꯐꯩ ꯌꯥꯝ ꯐꯩ
ꯍꯧꯖꯤꯛꯇꯤ ꯋꯥ ꯂꯩꯥꯏꯇꯕ꯭ꯔꯣ ꯑꯗꯨ ꯑꯇꯣꯞꯄ ꯑꯣꯏꯔꯝꯕꯒꯦ ꯉꯁꯥꯏ ꯍꯧꯔꯛꯄꯗꯗꯤ ꯑꯩꯌꯥꯝꯕ ꯂꯩꯗꯅꯦ ꯍꯧꯖꯤꯛꯇꯤ ꯋꯥ ꯂꯩꯇꯕ꯭ꯔꯣ
ꯁꯤꯂꯥꯏ
ꯑꯗꯨꯝ ꯉꯥꯡꯒꯣꯗꯨꯅ ꯀꯩꯁꯨ ꯀꯥꯏꯅꯦꯌꯦ
ꯑꯩ ꯏꯀꯥꯏꯕ ꯍꯧꯔꯤꯅꯦ ꯑꯩꯗꯤ
ꯀꯥꯏ ꯍꯣꯏ ꯏꯀꯥꯏꯔꯦ ꯏꯀꯥꯏꯒꯅꯤꯇ ꯀꯥꯏꯒꯦ
ꯍꯥ
ꯑꯩꯗꯤ ꯅ ꯑꯩꯕꯨ ꯈꯪꯕꯒꯤ ꯑꯣꯏꯔꯝꯒꯅꯤꯅ ꯇꯥꯎꯔ ꯑꯩꯁꯨ ꯇꯥꯎꯕꯅꯤ ꯅꯪꯕꯨ
ꯏꯁ
ꯑꯩꯁꯨ ꯈꯥꯡꯅꯦ ꯑꯗꯨ ꯅꯪ ꯈꯥꯡꯕꯒꯦꯔꯥꯅ ꯈ꯭ꯋꯥꯅꯥ ꯍꯔꯥꯛꯄ
ꯑꯩꯗꯤ ꯑꯃꯥꯗꯨꯔ ꯈꯟꯕꯅꯤꯗ
ꯑꯄꯥ ꯑꯃꯗ ꯑꯣꯏꯔꯗꯤ ꯅꯪ ꯌꯥꯝ ꯍꯔꯥꯎꯕ ꯆꯠꯂꯤꯅꯦ ꯑꯗꯨꯗꯤ ꯑꯁ ꯁꯥꯏꯗ ꯇꯣꯛꯀꯦ ꯅꯪ ꯌꯥꯝ ꯄꯥꯝꯕ ꯃꯥꯜꯂꯦ ꯑꯩꯔꯒꯦ ꯅꯪꯦ ꯆꯥꯛ ꯆꯥꯛ ꯆꯥꯂꯣꯅꯏꯇ ꯅꯪ ꯂꯥꯛꯑꯒ ꯃꯥꯒ ꯋꯥꯔꯤꯁꯤꯅ ꯑꯗꯨꯗꯤ ꯃꯥ ꯌꯥꯔꯦ ꯍꯥꯏꯕꯅꯤꯅ ꯍꯥꯏꯔꯛꯀꯦ ꯃꯉꯣꯟꯗ
ꯍꯥꯏꯕꯗꯤ ꯑꯩꯈꯣꯏꯗꯤ ꯈꯪꯅꯕꯅꯤꯅ ꯅꯃꯥꯟꯅꯕꯤ ꯈꯣꯟꯗꯁꯨ ꯑꯗꯨ ꯗꯥꯏꯂꯣꯛꯇꯤ ꯑꯗꯨꯝ ꯇꯧꯕꯅꯦꯕ
ꯍꯣꯏ
ꯑꯗꯨ ꯑꯁ ꯅꯪꯕꯨꯗꯤ ꯑꯍꯥꯟꯕ ꯑꯣꯏꯕꯅꯤꯅꯀꯣ
ꯑꯗꯨꯒꯤꯅꯦ ꯑꯩ ꯌꯥꯝ ꯅꯣꯛꯄꯗ ꯍꯥꯏꯔꯛꯀꯦ ꯋꯥꯔ ꯑꯗꯨ
ꯅꯪ ꯂꯥꯏꯔꯗꯤ ꯆꯥꯛ ꯆꯥꯗꯔꯥꯁꯨ ꯌꯥꯏꯌꯦ ꯍꯥꯏꯕꯅꯦꯅ ꯑꯗꯨ ꯅꯝ ꯄꯩꯁꯥꯅꯏꯗ꯭ꯔꯗꯤ ꯃꯣꯏ ꯇ ꯂꯥꯛꯑꯣ ꯑꯗꯨꯒ ꯃꯣꯏꯒꯤ ꯃꯣꯏꯒ ꯋꯥꯔꯤ ꯁꯥꯟꯅꯔꯣ ꯑꯗꯨꯗꯤ ꯅꯪ ꯄꯨꯛꯇ ꯊꯝ
ꯑꯁ ꯍꯧꯖꯤꯛꯇꯤ ꯅꯪꯕꯨ ꯑꯣꯏꯅ ꯁꯥꯔꯒꯦꯗꯥ ꯑꯩꯒꯤ ꯄꯨꯛ ꯊꯜꯂꯦ
ꯍꯤ ꯅꯪꯒꯤ ꯅꯪꯒꯤ ꯃꯤꯡꯗꯗꯤ ꯀꯔꯤꯅꯣ ꯍꯥꯏꯁ ꯑ ꯅꯪꯒꯤ ꯃꯤꯡꯒ ꯅꯪꯒ ꯅꯥꯕ꯭ꯔꯥ ꯅꯪꯒꯤ ꯃꯤꯡꯗꯤ ꯌꯥꯝ ꯐꯖꯌꯦꯅ
ꯃꯥꯟꯅꯕꯅꯦ
ꯎ ꯅꯪꯒꯤ ꯃꯤꯡꯒ ꯃꯅꯥꯕ꯭ꯔꯣ ꯃꯅꯩꯌꯦ
ꯊꯣꯟꯕꯤꯕꯅꯦ ꯃꯅꯥꯕꯒꯤ ꯊꯣꯟꯕꯤꯕꯅꯦ ꯀꯔꯤꯅꯣ
ꯌꯥꯝ ꯐꯩꯏꯅ ꯑꯗꯨꯗꯤ ꯐꯥꯈ꯭ꯔꯦ ꯐꯥꯈ꯭ꯔꯦ
ꯖꯣꯁꯦꯞ ꯅꯥ ꯃꯦꯔꯤꯒꯤ ꯕꯦꯟꯗꯔꯗ ꯌꯨ ꯊꯛꯄ ꯆꯠꯄ ꯑꯗꯨꯒꯨꯝꯕ ꯅꯠꯇꯦ ꯌꯥꯝ ꯃꯅꯕꯅꯦ ꯑꯩꯗꯤ ꯅꯪ ꯑꯩꯒꯤ ꯃꯤꯡ
ꯅꯈꯣꯟ ꯅꯈꯣꯟꯒ ꯑꯃꯨꯛꯀ ꯆꯦꯟꯖ ꯇꯧꯈ꯭ꯔꯦꯅꯦ ꯁꯤꯛꯇ ꯉꯁꯥꯏꯥꯏꯗꯤ
ꯑꯩꯒꯤ ꯃꯤꯡꯗꯤ ꯈꯪꯕ ꯅꯪ
ꯈꯪꯉꯦ ꯀꯥꯏꯗꯤ ꯈꯪꯉꯔꯣꯏꯗ꯭ꯔꯣ ꯏꯃꯥꯟꯅꯕꯤꯅꯅꯥ ꯍꯥꯏꯔꯛꯑꯒ ꯃꯥꯒꯤ ꯃꯤꯡ ꯁꯨꯃꯥꯏꯅ ꯇꯧꯋꯅ ꯅꯥꯍꯟꯗꯤ ꯅꯪꯒꯤ ꯃꯤꯡ ꯖꯦꯡ ꯌꯦꯡ ꯍꯥꯏꯔꯒ ꯖꯌꯦꯡꯅꯦ ꯑꯩꯗꯤ ꯅꯨꯄꯤ ꯅꯨꯄꯤꯔ ꯈꯟꯕꯅꯦ ꯑꯗꯨꯒ ꯉꯔꯥꯡ ꯅꯣꯏ ꯌꯦꯡ ꯌꯦꯡ ꯖꯌꯦꯡ ꯅꯪꯒꯤ ꯀꯨꯀꯔ ꯊꯝꯃꯒꯦ ꯍꯥꯏꯔ ꯀꯥꯟꯗꯣ ꯖꯌꯦꯡ ꯍꯥꯏꯅ ꯀꯨꯀꯥꯔꯒꯤ ꯋꯥꯔꯤ ꯑꯁꯤ ꯁꯤꯔꯣ ꯍꯥꯏꯔ ꯀꯥꯟꯗ ꯑꯁ ꯍꯈꯣꯏ ꯑꯩꯗꯤ ꯅꯣꯛꯅꯤꯡꯕꯅꯦ ꯑꯩꯗꯤ ꯅꯨꯄꯤꯅꯦꯅ ꯈꯜꯂꯦ ꯅꯣꯏ
ꯎꯝ ꯅꯃꯥꯟꯅꯕꯤꯁꯨ ꯍꯥꯏꯗꯕꯒꯤꯅꯦ ꯑꯩꯉꯣꯟꯗ ꯑꯩ ꯂꯧꯕ ꯂꯥꯛꯄꯗ ꯍꯥꯏꯗꯤ ꯃꯣꯏꯁꯨ ꯑꯩꯕꯨ ꯈꯪꯅ ꯗꯕꯒꯤꯀꯣ ꯑꯗꯨ ꯑꯗꯨꯅꯦ ꯃꯥꯅ ꯍꯥꯏꯔꯝꯂꯗꯤ